ꯇꯥꯕꯔꯣ꯫
ꯅꯣꯏ ꯇꯥꯏꯌꯦ꯫
ꯅꯨꯡꯉꯥꯏꯔꯤꯕ꯭ꯔꯣ꯫
ꯅꯨꯡꯉꯥꯏꯔꯤ꯫
ꯇꯨꯝꯃꯕꯣ꯫
ꯇꯨꯡꯗꯔꯤ ꯍꯧꯖꯤꯛꯁꯦ꯫ ꯀꯩꯅꯣ ꯈꯔ ꯆꯥ ꯀꯔꯤ ꯈꯔ ꯈꯔ ꯇꯥꯁꯟꯕꯒ ꯍꯦꯛ ꯂꯩꯕꯒ ꯂꯩꯔꯤ꯫ ꯈꯔ ꯗꯥꯏꯖꯦꯁꯟ ꯑꯣꯏꯅꯉꯥꯏꯒꯤ꯫
ꯑꯩꯁꯨ ꯍꯧꯖꯤꯛ ꯑꯩꯈꯣꯏ ꯐꯦꯃꯤꯂꯤ ꯑꯣꯏꯔꯁꯤ ꯂꯩꯔꯒ ꯍꯦꯛ ꯐꯃꯨꯡꯗ
ꯑꯣ ꯀꯔꯤ ꯃꯊꯦꯟ ꯆꯥꯒꯦ꯫
ꯉꯁꯤꯁꯦ ꯑꯨꯝ꯫ ꯎꯝ ꯕꯤꯟꯁ ꯆꯥꯏꯌꯦ꯫
ꯀꯔꯤ꯫
ꯕꯤꯟꯁ ꯕꯤꯟꯁ꯫
ꯎꯝ ꯅꯪꯅ ꯊꯣꯡꯉꯤꯔꯣ꯫
ꯑꯣ꯫
ꯉꯁꯤꯒꯤꯗꯤ ꯑꯣ ꯑꯗꯨꯗꯤ ꯍꯤꯎꯔꯝꯃꯅꯤꯅꯦ꯫
ꯍꯥꯎꯋꯦ ꯑꯣꯛ ꯁꯥ ꯑꯀꯪꯕ ꯊꯝꯕꯒꯤ꯫
ꯍꯨꯍꯨ
ꯅꯪꯗꯤ ꯀꯩ ꯏꯟꯖꯍ
ꯑꯩꯗꯤ ꯉꯁꯤꯁꯤ ꯆꯝꯐꯨꯠ ꯈꯔꯒ ꯑꯣꯠꯁ ꯈꯔꯒ ꯆꯥꯕꯗ ꯂꯣꯏꯁꯤꯟꯈ꯭ꯔꯦ
ꯎꯝ ꯅꯨꯡꯉꯥꯏꯅꯦ
ꯎꯝ ꯋꯦꯠ ꯂꯣꯁꯀꯤ ꯀꯟꯅ ꯍꯣꯠꯅꯕꯅꯤꯅ ꯍꯧꯖꯤꯀꯥꯟꯁꯦ
ꯑ ꯑꯍꯍ ꯑꯣ ꯀꯩꯅꯣꯗ ꯑꯝ ꯕꯣꯜ ꯌꯦꯡꯒꯦꯔꯣ
ꯕꯣꯜꯗꯤ ꯌꯦꯡꯒꯅꯤ
ꯑꯁ ꯄꯨꯡ ꯀꯌꯥꯗ ꯂꯩꯕ꯭ꯔꯣ
ꯋꯥꯟ ꯊꯥꯔꯇꯤ
ꯑ ꯑꯗꯨꯐꯥꯎ ꯅꯪ ꯇꯨꯝꯃꯣꯏ
ꯇꯨꯝꯃꯣꯏ ꯉꯁꯥꯏ ꯇꯨꯝꯗꯕꯤꯗ ꯑꯗꯨꯝ ꯂꯩꯔꯒꯅꯤ ꯕꯣꯜ ꯂꯣꯏꯔꯒ ꯇꯨꯝꯒꯅꯤ ꯍꯧꯒꯠꯀꯅꯤ ꯆꯤꯡꯗ ꯃꯨꯛ ꯑ ꯔꯥꯒꯅꯤ ꯆꯤꯡ ꯀꯥꯕꯗ ꯍꯜꯂꯛꯑꯒ ꯇꯨꯝꯒꯅꯤ
ꯑꯁ ꯀꯅꯥ ꯀꯅꯥ ꯕꯣꯜ ꯂꯩꯕ꯭ꯔꯥ ꯉꯁꯤ
ꯉꯁꯤꯗꯣ ꯐ꯭ꯔꯥꯟꯁꯀ ꯃꯣꯔꯣꯀꯣ
ꯎꯝ ꯅꯨꯡꯉꯥꯏꯕ ꯅꯨꯡꯉꯥꯏꯔꯝꯅꯤ ꯑꯗꯨꯗꯤ
ꯎꯝ ꯕꯣꯜꯗꯤ ꯅꯨꯛ ꯅꯤ ꯍꯧꯖꯤꯛꯀꯥꯟ ꯌꯦꯡꯕꯗꯤ ꯅꯨꯡꯉꯥꯏꯔꯦ ꯕꯣꯜꯁꯦ
ꯀꯅꯥ ꯉꯝꯅꯤꯉꯥꯏ ꯃꯥꯟꯕ꯭ꯔꯥ
ꯑꯩꯗꯤ ꯃꯣꯔꯣꯛꯀꯣꯅ ꯉꯝꯃꯅꯤ
ꯍꯥ
ꯁꯄꯦꯟ ꯃꯣꯔꯣꯛꯀꯣꯅ ꯉꯝꯃꯅꯤꯕ
ꯀꯣꯔꯣꯛꯀꯣꯅ
ꯎꯝ
ꯐ꯭ꯔꯥꯟꯁ ꯉꯝ ꯉꯝꯃꯣ
ꯐ꯭ꯔꯥꯟꯁ ꯉꯝꯃꯔꯣꯏ ꯃꯣꯔꯣꯀꯣꯗ ꯂꯦꯞꯄꯦ
ꯐ꯭ꯔꯥꯟꯁ ꯄꯥꯝꯗꯦ ꯑꯦꯝꯕꯥꯄꯦꯗꯨꯗꯤ ꯑꯦꯝꯕꯥꯄꯦꯁꯤ ꯄꯥꯝꯗꯤ ꯄꯥꯝꯂꯒ ꯏꯁ ꯏꯁ ꯀꯩꯅꯣ ꯈꯔ ꯂꯥꯁ ꯏꯌꯥꯔꯗ ꯂꯥꯁ ꯏꯌꯥꯔꯒꯤ ꯋꯥꯔꯜꯗ ꯀꯞꯇꯨꯗ ꯃꯥꯒꯤ ꯃꯣꯏꯒꯤ ꯃꯦꯠꯁꯁꯤ ꯈꯔ ꯄꯦꯟꯕ ꯋꯥꯠꯂꯦꯕ ꯑꯗꯨꯅ ꯍꯟꯗꯛꯛꯇꯤ ꯃꯣꯔꯣꯛꯀꯣꯗ ꯑꯣꯏꯅ
ꯑꯩꯈꯣꯏꯗꯤ ꯑꯗꯨꯒꯨꯝꯕꯁꯨ ꯈꯪꯗꯦ ꯌꯦꯡꯗꯕꯅꯤꯅ ꯎꯄꯥꯏ ꯂꯩꯇꯦ
ꯌꯦꯡꯗꯕ ꯕꯣꯜ ꯌꯦꯡꯗꯕ ꯃꯤꯗ ꯕꯣꯜꯒꯤ ꯋꯥꯔꯤ ꯁꯥꯕꯖꯤꯗꯤ ꯈꯔꯗꯤ ꯂꯨꯔꯦꯅꯦꯀꯣ
ꯍꯣꯏ ꯑꯦꯍꯛ ꯑꯗꯨꯝ ꯈꯪꯗꯦꯗ ꯌꯦꯡꯁꯨ ꯌꯦꯡꯅꯤꯡꯗꯕꯗꯣ ꯍꯣꯏ ꯑꯗꯨꯝ ꯄꯥꯝꯃꯦꯀꯣ ꯌꯥꯝꯅ ꯄꯥꯝꯃꯦ ꯍꯥꯏꯔꯁꯨ ꯂꯩꯗꯅ ꯌꯥꯝꯅ ꯏꯟꯇꯔꯦꯁꯇ ꯄꯨꯔꯥ ꯐꯦꯟꯒꯤ ꯇꯥꯏꯞꯇ ꯑꯗꯨꯝ ꯇꯧꯕꯗꯣ ꯇꯧꯗꯦꯗ
ꯎꯝ ꯃꯌꯥꯝ ꯈꯨꯟꯗ ꯂꯩꯕꯅꯤꯅ ꯃꯤ ꯃꯌꯥꯝ ꯍꯧꯅꯔꯒ ꯑꯃꯨꯛꯀ ꯄ꯭ꯔꯣꯖꯦꯛꯇꯔ ꯁꯦꯠ ꯑꯞ ꯇꯧꯕꯗꯤ ꯂꯣꯏꯒꯔꯦ ꯍꯣꯔꯦꯟ ꯕꯣꯜ ꯂꯥꯛꯄ ꯀꯥꯟꯗ ꯑꯃꯨꯛ ꯌꯦꯡꯒꯅꯤꯕ
ꯑꯦ ꯅꯣꯏꯗꯤ ꯄ꯭ꯔꯣꯖꯦꯛꯇꯔꯗ ꯌꯦꯡꯕ꯭ꯔꯣ
ꯎꯝ
ꯅꯨꯡꯉꯥꯏꯔꯝꯅꯤ
ꯄꯔꯣꯖꯦꯛꯇꯔꯗ ꯌꯦꯡꯉꯦ ꯁꯞꯄꯣꯔꯇꯔ ꯇꯤꯝ ꯑꯅꯤꯗꯨ ꯇꯣꯉꯥꯟ ꯇꯣꯉꯥꯟꯅ ꯐꯝꯃꯒꯀꯣ
ꯎꯝ ꯎꯝ ꯀꯗꯥꯏꯗ ꯑꯗꯨꯗꯤ ꯀꯗꯥꯏꯗ ꯌꯦꯡꯕ꯭ꯔꯣ
ꯑꯩꯈꯣꯏ ꯀꯝꯃꯨꯅꯤꯇꯤ ꯍꯣꯜ ꯑꯃ ꯂꯩꯌꯦ ꯑꯗꯨꯗ ꯌꯦꯡꯒꯅꯤ
ꯑꯁ ꯑꯗꯨꯗꯤ ꯂꯥꯛꯄ ꯍꯧꯔꯝꯅꯤ
ꯃꯤꯕꯨꯗꯤ ꯍꯧꯖꯤꯛ ꯀꯩꯅꯣ ꯌꯦꯡꯉ ꯃꯨꯚꯤ ꯌꯦꯡꯉꯒ ꯂꯩꯅꯩ ꯑꯩꯗꯤ ꯆꯠꯇ꯭ꯔꯤ ꯍꯣꯔꯦꯟ
ꯄꯨꯡ ꯑꯃ ꯇꯥꯕ ꯃꯇꯝꯗ ꯆꯠꯀꯅꯤ
ꯑꯣ ꯑꯁ ꯀꯤꯗ꯭ꯔꯣ
ꯑꯩꯒꯤ ꯌꯨꯝꯒ ꯍꯦꯛ ꯅꯛꯅꯔꯒ ꯂꯩꯕꯅꯦ ꯑꯩꯈꯣꯏ ꯀꯝꯃꯨꯅꯤꯇꯤ ꯍꯣꯜꯗꯣ
ꯑ‌ꯣ ꯑ‌ꯣ ꯑ‌ꯣ ꯑꯁ ꯅꯣꯏꯗꯤ ꯕꯨꯠꯀ ꯇꯝꯅꯗ꯭ꯔꯣ
ꯀꯗꯥꯏꯗꯒꯤꯒꯦ ꯕꯨꯠ ꯕꯨꯠ ꯂꯩꯇꯦ
ꯐꯚꯨꯠꯀꯤ ꯋꯥꯔꯤ ꯂꯤ ꯂꯤꯕꯤꯔꯛꯑꯣ
ꯑꯩꯈꯣꯏ ꯑꯗꯨꯗꯤ ꯕꯨꯠꯀꯤ ꯋꯥꯔꯤ ꯀꯛ ꯈꯥꯟꯗꯦꯗ
ꯑꯩ ꯕꯨꯠꯀꯤ ꯋꯥꯔꯤ ꯇꯥꯅꯤꯡꯉꯤ
ꯕꯨꯠꯀꯤ ꯋꯥꯔꯤ ꯇꯥꯟꯅꯤꯡꯉꯒꯗꯤ ꯀꯔꯤ ꯇꯦꯂꯨꯒꯨꯒꯤ ꯃꯨꯚꯤ ꯌꯦꯡꯒꯗꯕ ꯈꯛꯇ ꯉꯥꯏꯔꯦ ꯑꯔꯨꯟꯗꯇꯤ ꯍꯥꯏꯕ
ꯅꯠꯇꯦ ꯃꯨꯚꯤꯒꯤꯗ ꯅꯠꯇꯕ ꯑꯗꯨꯝꯩꯅ ꯑꯁꯦꯡꯕ ꯅꯣꯏꯅ ꯇꯝꯅꯕ ꯀꯩꯀꯥ ꯂꯩꯅ
ꯍꯣꯏ ꯑꯗꯨ ꯃꯨꯝꯕꯇꯤ ꯀꯤꯗꯤ ꯀꯤꯅꯉꯥꯏꯗ ꯂꯩꯕꯅꯦ ꯕꯨꯠꯀꯤ ꯐꯤꯂꯝ ꯌꯦꯡꯁ ꯑꯗꯣ ꯈꯪꯗꯦ ꯕꯨꯠꯁꯦ ꯑꯗꯣ ꯑꯩꯅ ꯔꯤꯌꯦꯜ ꯂꯥꯏꯐꯁꯤꯗ ꯕꯨꯠ ꯀꯔꯤꯔ ꯑꯃ ꯊꯦꯡꯅꯕ ꯑꯃꯗꯤ ꯂꯩꯌꯦꯕ ꯀꯔꯤ ꯍꯥꯏꯁꯤꯔꯣ
ꯈ꯭ꯔꯤꯁꯃꯥꯁ ꯃꯇꯝꯗ ꯈꯨꯟ ꯑꯃꯗ ꯑꯩꯈꯣꯏ ꯀꯣꯂꯦꯖ ꯇꯧꯃꯤꯟꯅꯕ ꯃꯔꯨꯞꯈꯣꯏꯗ ꯀꯣꯏꯕ ꯆꯠꯄꯗ
ꯒꯥꯔꯤ ꯊꯧꯅ ꯊꯧꯅ ꯂꯝꯕꯤꯕꯤ ꯑꯃꯛꯇꯤ ꯃꯥꯡꯉꯦꯕꯀꯣ
ꯎꯝ
ꯑꯗꯨ ꯃꯇꯝꯗꯨꯗ ꯑꯃꯗ ꯆꯠꯂꯦ ꯑꯗꯨꯝ ꯂꯝꯕꯤꯗꯨꯣ ꯂꯩꯇ꯭ꯔꯕ ꯂꯥꯁꯇ ꯕꯖꯥꯔꯗ ꯊꯣꯛꯂꯛꯄꯅꯤꯅꯦ ꯑꯩꯗꯣ
ꯂꯥꯏꯅ ꯄꯨꯕ ꯃꯥꯂꯦ
ꯍꯣꯏ ꯂꯥꯏꯅ ꯄꯨꯕ꯭ꯔꯥ ꯑꯗꯨ ꯑꯩ ꯏꯃꯥꯟꯅꯕ ꯑꯃꯗ ꯁꯤꯒꯔꯦꯠ ꯏꯁꯃꯣꯀꯤꯡ ꯌꯨꯁ ꯇꯧꯕ ꯑꯃ ꯂꯩꯌꯦꯕ ꯁꯤꯖꯤꯟꯅꯕ ꯑꯃ ꯂꯩꯕ ꯃꯥꯗꯣ
ꯎꯝ
ꯅ‌ꯣꯠ ꯇꯧꯔꯣ ꯄꯨꯗꯨꯗꯗꯤ ꯃꯆꯦꯁꯇꯨ ꯗ ꯆꯨꯈꯠꯄ ꯀꯥꯟꯗꯗꯤ ꯂꯝꯕꯤꯗꯨ ꯎ ꯂꯥꯁꯇꯀꯣ ꯑꯣ ꯑꯗꯨꯒ ꯌꯨꯝ ꯌꯨꯝ ꯌꯧꯕ ꯃꯇꯝꯗ ꯑꯍꯥꯟ ꯈꯣꯏꯗ ꯍꯪꯕ ꯃꯇꯝꯗꯗꯤ ꯀꯔꯤ ꯍꯥꯏꯒꯅꯤ ꯅꯣꯏ ꯆꯠꯄꯗꯣ ꯂꯝ ꯐꯠꯇꯕ ꯑꯗꯨꯗ ꯀꯣꯟꯕ ꯐꯠꯇꯕ ꯑꯗꯨꯅ ꯅꯣꯏꯕꯨ ꯄꯨꯒꯦ ꯍꯥꯏꯕꯒꯤꯀꯣ
ꯎꯝ ꯎꯝ
ꯇꯧꯕꯅꯦ ꯍꯥꯏꯌꯦꯕ ꯅꯣꯏꯒꯤ ꯃꯤꯠꯇꯣ ꯂꯝꯕꯤꯗꯣ ꯎꯍꯟꯗꯕꯤꯗ ꯗ ꯃꯥꯅ ꯑꯇꯣꯞꯄ ꯑꯃꯗ ꯄꯨꯕꯅꯦꯁꯨ ꯍꯩꯌꯦꯕ ꯈꯣꯏ ꯆꯠꯄꯗꯨ ꯄꯨꯡ ꯇꯦꯟ ꯇꯦꯟ ꯊꯥꯔꯇꯤꯃꯨꯛꯇꯤ ꯑꯣꯏꯔꯦꯕ ꯑꯗꯨꯗ ꯑꯗꯨꯗ ꯑꯩꯈꯣꯏ ꯆꯠꯄꯁꯦ
ꯎꯝ ꯎꯝ ꯑꯣꯏꯔꯝꯅꯤ ꯍꯣꯏ
ꯑꯗꯨꯒ ꯋꯥꯟ ꯋꯤꯛꯀꯨꯝꯕ ꯈ꯭ꯔꯤꯁꯃꯥꯁꯀꯨꯝꯕ ꯄꯨꯜꯂꯞ ꯂꯣꯏꯕ ꯃꯇꯨꯡꯗꯨꯗ ꯑꯗꯨ ꯂꯩꯀꯥꯏꯒꯤꯗ ꯑꯩꯈꯣꯏꯅ ꯁꯣꯔꯠꯀꯠ ꯆꯠꯄꯒꯤ ꯂꯩꯀꯥꯏꯒꯤ ꯃꯤ ꯍꯪꯕꯗ ꯁꯤꯒꯤ ꯃꯐꯝꯁꯤ ꯃꯣꯏꯒꯤ ꯂꯥꯏꯐꯝ ꯈꯔ ꯀꯟꯕꯅꯦ ꯑꯗꯨ ꯍꯦꯛ ꯍꯦꯛ ꯇꯧꯕꯅꯦ ꯅꯣꯏ ꯀꯔꯤꯁꯨ ꯇꯧꯍꯧꯗꯕꯗꯤ ꯌꯥꯝ ꯐꯔꯑꯦ ꯁꯨ ꯍꯥꯏꯔꯛꯑꯦꯕ ꯃꯣꯏꯅ
ꯎꯝ ꯎꯝ
ꯅꯣꯏ ꯁꯥꯠꯂꯣꯝꯕꯤ ꯑꯗꯨꯃꯥꯏꯅꯒ ꯇꯧꯕ ꯂꯩꯇꯕ꯭ꯔꯣ
ꯑꯩꯗꯤ ꯑꯗꯨꯥꯏ ꯑꯗꯨꯃꯛꯇꯤ ꯇꯧꯗꯦꯗ
ꯅꯨꯄꯤꯅꯤꯅꯣꯏ ꯑꯗꯨꯒꯨꯝꯕ ꯀꯣꯏꯕ ꯈꯣꯠꯄ ꯈꯛꯇꯗꯤ ꯄꯥꯛꯇꯦ ꯊꯦꯡꯅꯔꯔꯣꯏꯅꯀꯣ
ꯍꯣꯏ ꯇꯧꯅꯤ ꯑꯗꯨꯃꯛꯇꯤ ꯑꯩꯉꯣꯟꯗꯗꯤ ꯄꯥꯔꯁꯣꯅꯦꯜ ꯑꯣꯏꯅꯗꯤ ꯇꯧꯗꯦ
ꯑꯗꯨꯗ ꯃꯔꯛ ꯊꯦꯡꯅꯩ ꯑꯗꯨ ꯍꯦꯟꯅ ꯀꯌꯥ ꯊꯦꯡꯅꯗꯦ ꯑꯗꯨꯒꯨꯝꯕ
ꯑꯣ
ꯎꯝ
ꯈꯔꯗꯤ ꯊꯦꯡꯅꯕꯁꯨ ꯌꯥꯝꯅ ꯂꯩꯕꯅꯦ
ꯎꯝ ꯑꯗꯨꯝ ꯆꯠꯄ ꯃꯇꯝꯗ ꯀꯥꯏꯁꯤ ꯈꯨꯟ ꯑꯃꯗ ꯃꯩꯔꯥꯛ ꯆꯠꯄꯁꯤ ꯈꯔ ꯊꯤꯡꯕ ꯃꯇꯝꯗ ꯁꯤꯃꯤꯇ꯭ꯔꯤꯒꯨꯝꯕ ꯂꯥꯟꯕ ꯃꯇꯝꯗ ꯈꯛꯁꯤꯗꯤ
ꯎꯝ ꯎꯝ
ꯈꯔ ꯀꯤꯅꯤꯡꯉꯥꯏꯁꯨ ꯂꯩꯕ ꯖꯒꯥ ꯊꯦꯡꯅꯕꯁꯨ ꯂꯩꯑ
ꯍꯣꯏ ꯍꯣꯏ ꯀꯃꯥꯏꯅ ꯀꯤꯅꯅꯤꯡꯉꯥꯏꯅꯣ ꯁꯤꯕꯤꯗ꯭ꯔꯦꯔꯣꯝ ꯆꯠꯂꯒ
ꯍꯥꯏꯗꯤ ꯃꯣꯏꯒꯤ ꯑꯩꯈꯣꯟꯗꯣ ꯁꯤꯃꯤꯇ꯭ꯔꯤ ꯂꯥꯜꯂꯒ ꯆꯠꯄ ꯂꯩꯕ ꯂꯩꯌꯦꯕꯣ ꯈꯨꯈꯨꯜꯁꯦ ꯑꯗꯨꯅ ꯅꯣꯡ ꯀꯥ ꯆꯨꯕ ꯃꯇꯝꯗꯗꯤ ꯑꯗꯨꯝ ꯀꯔꯤ ꯍꯥꯏꯒꯅꯤ ꯊꯟꯗꯔ ꯇꯧꯕꯗ ꯂꯥꯏꯅꯤꯡ ꯊꯣꯛꯄꯒꯇꯣ ꯈꯔꯗꯤ ꯀꯤꯕ ꯌꯥꯎꯋꯦ ꯁꯨꯛꯀꯤ ꯀꯤꯗꯦ ꯍꯥꯏꯕꯨꯗꯤ ꯎ ꯁꯨꯛꯀꯤ ꯀꯤꯗꯦ ꯍꯥꯏꯕꯨꯗꯤ ꯌꯥꯗꯦꯕ
ꯎꯝ ꯑꯥ
ꯑꯗꯨꯒ ꯑꯩꯈꯣꯏꯒꯤ ꯌꯨꯝꯗꯨꯁꯨ ꯑꯩꯈꯣꯏꯒꯤ ꯌꯨꯝꯗꯁꯨ ꯁꯤꯃꯤꯇ꯭ꯔꯤꯒ ꯅꯛꯅꯕꯅꯦꯕ ꯑꯁ
ꯑꯁ ꯑꯖ ꯀꯩꯁꯨꯗꯗꯤ ꯊꯅꯦꯦ
ꯍꯥꯟꯅ ꯂꯩꯔꯤꯉꯩꯗꯗꯤ ꯀꯁꯨꯗꯤ ꯇꯧꯗꯦ ꯑꯗꯨ ꯍꯥꯟꯅ ꯑꯩꯈꯣꯏ ꯑꯗꯨꯗꯣꯡ ꯑꯅꯧꯕ ꯍꯣꯡꯕ ꯃꯇꯝꯗꯨꯗꯗꯤ ꯃꯤꯅꯗꯤ ꯍꯪꯉꯤ ꯑꯁ ꯈꯔ ꯊꯣꯛꯄꯔꯥ ꯒꯥꯔꯤꯔ ꯀꯛꯑꯗꯤ ꯍꯪꯉꯦ ꯑꯗꯨ ꯇꯝ ꯂꯩꯔꯛꯄꯅꯤꯅ ꯑꯩꯈꯣꯏꯁꯨ ꯀꯔꯤꯁꯨ ꯈꯟꯗ꯭ꯔꯦꯗꯁꯨ ꯀꯟꯗꯦ ꯐꯥꯔꯁꯇ ꯍꯣꯡꯕ ꯃꯇꯝꯗ ꯇꯧꯗꯦ ꯀꯔꯤꯒꯨꯝꯕꯗꯤ
ꯑꯣ ꯑꯩꯈꯣꯏ ꯈꯨꯟꯗꯁꯨ ꯀꯣ
ꯎꯝ
ꯏꯄꯨ ꯈꯣꯏꯗꯣ
ꯎꯝ
ꯏꯄ ꯍꯣꯏ ꯎꯝ ꯃꯊꯛꯇꯅꯦꯕ ꯂꯩꯕꯗꯣ
ꯎꯝ
ꯑꯗꯣ ꯍꯧꯖꯤꯛꯇꯤ ꯇꯥꯎꯟꯒꯤꯗ ꯑꯃꯨꯛꯀ ꯂꯩꯈ꯭ꯔꯦ ꯃꯈꯥꯔꯣꯝꯗ ꯑꯗꯨꯕꯨ ꯑꯗꯨ ꯃꯇꯝꯗꯨꯗꯤ ꯃꯊꯛ ꯊꯥꯏꯅꯅꯦ ꯃꯊꯛꯇ ꯂꯩꯕꯗꯣ ꯑꯩꯈꯣꯏ ꯏꯄꯨꯍꯣꯏꯒꯤ ꯀꯤꯠꯆꯟꯒꯤ ꯃꯈꯥ ꯌꯦꯡꯉꯗꯤ ꯁꯃꯤꯇ꯭ꯔꯤꯅꯤ ꯍꯥꯏ ꯃꯈꯟꯒꯤ
ꯎꯝ
ꯑꯗꯨꯒꯤ ꯑꯗꯣ ꯏꯃꯥ ꯍꯣꯏꯅ ꯂꯤꯈꯤꯕꯅꯤ ꯑꯗꯨ ꯃꯇꯝ ꯅꯨꯡꯗꯥꯡ ꯇꯥꯔꯅꯤ ꯍꯥꯏꯔꯗꯤꯀꯣ
ꯎꯝ
ꯐꯝꯂꯛꯑꯦ ꯍꯥꯏꯔꯗꯤ ꯃꯣꯏꯁꯦ ꯑꯗꯨꯝ ꯁꯤꯃꯤꯇ꯭ꯔꯤꯅꯦ ꯍꯥꯏꯔꯁꯨ ꯃꯐꯝꯗꯣ ꯌꯥꯝꯅ ꯐꯖꯩꯕ
ꯎꯝ
ꯍꯧꯖꯤꯛ ꯍꯧꯖꯤꯛ ꯂꯩꯕ ꯁꯤꯃꯤꯇ꯭ꯔꯤꯒꯨꯝꯕ ꯅꯠꯇꯦꯕ ꯃꯐꯝꯗꯨ ꯄꯨꯔꯥ ꯐꯖꯩ ꯑꯁꯦꯡꯕ ꯍꯧꯖꯤꯛꯀꯥꯎ ꯑꯗꯨꯝ ꯐꯖꯩ ꯑꯗꯨꯒ ꯃꯐꯝꯁꯨ ꯌꯥꯝ ꯆꯥꯎꯋꯦꯕ
ꯎꯝ
ꯑꯗꯨꯗꯣ ꯃꯣꯏ ꯑꯗꯨꯗ ꯑꯉꯥꯡ ꯑꯣꯏꯔꯤꯉꯩ ꯀꯥꯟꯗ ꯁꯅꯥ ꯁꯅꯥꯕꯅꯤ ꯍꯥꯏꯌꯦ ꯑꯗꯨꯗ ꯁꯅꯔꯒ ꯆꯦꯜꯂꯒ ꯀꯩꯀꯥ ꯇꯧꯅꯤ ꯍꯥꯏ ꯑ ꯅꯨꯡꯗꯥꯡ ꯇꯥꯔꯛꯑꯒ ꯃꯝꯔꯛꯑꯗꯤ ꯃꯣꯏ ꯆꯦꯟ ꯌꯨꯝꯗ ꯑꯃꯨꯛꯀ ꯆꯦꯟ ꯈꯠꯂꯦ ꯍꯥꯏ
ꯎꯝ
ꯑꯗꯒꯤ ꯑꯩꯅ ꯀꯔꯤꯁꯨ ꯇꯧꯗ꯭ꯔꯣ ꯀꯁꯨ ꯇꯧꯗꯦꯗꯅ ꯍꯥꯏ ꯃꯣꯏꯁꯨ ꯑꯗꯨꯕꯨ ꯑꯩꯗꯤ ꯀꯤꯑꯦ ꯍꯥꯏꯕꯗꯤ ꯀꯤꯠꯆꯟꯒꯤ ꯍꯦꯛ ꯋꯤꯟꯗꯣ ꯇꯣ
ꯎꯝ
ꯑꯗꯨ ꯍꯦꯛ ꯌꯦꯡꯉꯩꯗꯤ ꯎꯑꯦꯕ ꯃꯈꯥꯗꯣ ꯍꯣꯏ ꯀꯔꯤꯁꯨꯗꯤ ꯇꯧꯔꯝꯃꯣ ꯑꯗꯨ ꯑꯣꯏꯔꯁꯨ ꯑꯩꯒꯤꯗꯤꯀꯣ
ꯎꯝ
ꯀꯤꯕ ꯑꯃ ꯐꯥꯎꯋꯦ ꯁꯤꯃꯤꯁꯦ ꯑꯐꯕꯁꯨ ꯐꯇꯕꯁꯨ ꯂꯣꯏꯅꯃꯛ ꯊꯝꯕꯅꯤꯅꯀꯣ ꯑꯗꯨ ꯍꯥꯏꯕ ꯉꯝꯗꯦꯕ
ꯑꯩꯗꯤ ꯈꯔ ꯀꯤꯕꯒꯨꯝꯕ ꯃꯨꯚ ꯌꯦꯡꯉꯁꯨꯀꯣ
ꯎꯝ
ꯚꯨꯠꯀꯤꯒꯨꯝꯕ ꯀꯥ ꯌꯦꯡꯅꯤꯡꯉꯗꯤ ꯀꯔꯤ ꯍꯥꯏꯒꯅꯤ ꯌꯨꯝꯗ ꯀꯥ ꯂꯩꯇ꯭ꯔꯦꯕ ꯑꯩ ꯑꯇꯣꯞꯄ ꯔꯨꯝ ꯑꯃꯗ ꯇꯣꯉꯥꯟꯅ ꯇꯨꯝꯃꯒ ꯌꯦꯡꯒꯅꯤ ꯑꯗꯨꯅ ꯑꯗꯨꯝ ꯅꯨꯡꯉꯥꯏꯌꯦ ꯑꯩꯗꯤ
ꯑꯣ ꯀꯗꯥꯏꯗ ꯂꯩꯕꯒꯤꯅꯤꯅ
ꯑꯩꯈꯣꯏꯒꯤ
ꯃꯤꯒꯨꯝꯕ ꯃꯤ ꯊꯣꯡꯂꯛꯄ ꯃꯇꯝꯗ ꯑꯗꯨꯝ ꯂꯩꯅꯤꯡꯉꯥꯏꯒꯤ ꯒꯦꯁ ꯔꯨꯝ ꯑꯃ ꯊꯝꯃꯦꯕꯀꯣ
ꯎꯝ ꯎꯝ ꯎꯝ
ꯑꯗꯨꯗ ꯑꯩ ꯑꯌꯥꯝꯕ ꯑꯩ ꯕꯨꯠ ꯐꯤꯂꯝꯒꯨꯝꯕꯒ ꯌꯦꯡꯅꯤꯡꯉꯗꯤ ꯑꯗꯨꯗ ꯆꯪꯒꯅꯤꯕ ꯇꯣꯉꯥꯟꯅ ꯑꯗꯨꯗ ꯑꯗꯨꯗꯁꯨ ꯁ꯭ꯂꯤꯞꯄꯤꯡ ꯃꯦꯇꯔꯤꯁ ꯑꯩꯈꯣꯏ ꯁꯤ ꯂꯣꯏꯅ ꯊꯝꯃꯦꯕꯀꯣ
ꯎꯝ
ꯑꯗꯨ ꯑꯗꯨꯗ ꯇꯨꯃꯤꯟꯅ ꯆꯪꯉꯒ ꯌꯦꯡꯉꯒꯅꯤ ꯑꯗꯨꯝ ꯑꯩꯅ ꯐꯥꯔꯁ ꯕꯨꯠ ꯐꯤꯂꯝ ꯌꯦꯡꯕꯁꯤ ꯇꯦꯂꯨꯒꯨꯒꯤꯗ ꯑꯥꯔꯨꯟ ꯗꯦꯇꯤ ꯍꯥꯏꯅ ꯑꯃ ꯂꯩꯌꯦ ꯐꯤꯂꯝ ꯃꯃꯤꯡꯗꯣ ꯑꯗꯨ ꯌꯦꯡꯒꯅꯤ ꯕꯨꯠ ꯐꯤꯂꯝ ꯑꯅꯤ ꯑꯍꯨꯝꯒꯨꯝꯕ ꯌꯦꯡꯒꯅꯤ ꯑꯗꯨꯒ ꯏꯇꯣꯝꯗ ꯌꯦꯡꯉꯒ ꯀꯤꯕꯗꯣ ꯑꯩꯉꯣꯟꯗ ꯌꯥꯝꯅ ꯅꯨꯡꯉꯥꯏꯕ ꯑꯃ ꯐꯥꯎꯋꯤ
ꯑꯁ ꯌꯥꯏ ꯑꯗꯨ
ꯑꯩꯗꯤ ꯏꯊꯟꯅꯤ ꯌꯦꯡꯕ ꯉꯝꯗꯦꯗ
ꯑꯗꯨꯒ ꯂꯥꯁꯇ ꯀꯤꯃꯜꯂꯒꯗꯤ ꯑꯗꯨꯝ ꯀꯨꯝꯂꯛꯑꯒ ꯑꯗꯨꯝ ꯑꯩꯈꯣꯏ ꯀꯃꯥꯟ ꯔꯨꯝꯗ ꯇꯨꯝꯃꯅꯤ ꯑꯗꯨꯝ ꯔꯨꯝꯗ ꯇꯨꯝꯗꯕꯤꯗ
ꯑꯩꯗꯤ ꯑꯁ ꯀꯤꯃꯟꯂꯗꯤ ꯑꯩꯗꯤ ꯉꯝꯃꯣꯏ ꯃꯨꯔꯤꯁꯨ ꯑꯗꯨꯒꯨꯝꯕ ꯃꯨꯔꯤꯗꯤ ꯍꯣꯔꯣꯔꯗꯤ ꯏꯊꯟꯗ ꯌꯦꯡꯕ ꯉꯝꯗꯦ ꯑꯩ